ꯍꯜꯂꯣ
ꯑꯥ ꯅꯨꯡꯉꯥꯏꯔꯤꯕ꯭ꯔꯣ
ꯑꯧ ꯅꯨꯡꯉꯥꯏꯔꯤꯌꯦ
ꯑꯥ ꯆꯥꯛ ꯆꯥꯔꯕ꯭ꯔꯣ
ꯆꯥꯛ ꯆꯥꯗꯔꯤ ꯆꯥꯛ ꯉꯩꯔꯝꯃꯤ ꯖꯥꯅꯤ ꯁꯤꯁꯇꯔꯗꯤ ꯆꯥꯔꯕꯣ
ꯑꯧ ꯆꯥꯔꯦ ꯑꯩꯗꯤ ꯈꯨꯟꯗ ꯂꯩꯕꯒꯤ ꯉꯟꯅ ꯆꯥꯔꯦ
ꯑꯣ ꯀꯩ ꯃꯊꯦꯜ ꯇꯧꯔꯒꯦ
ꯑ ꯀꯪꯁꯣꯏ ꯍꯥꯎꯇꯦꯗ ꯉꯁꯤ
ꯍꯣ ꯀꯩꯒꯤꯅꯣ ꯍꯥꯏꯖꯤꯕꯣ ꯁꯟꯗꯦꯗꯤ ꯍꯥꯎ ꯆꯥꯅ ꯗꯥꯏꯅꯦ
ꯑꯁ ꯀꯅꯥꯅ ꯍꯥꯏꯒꯦ ꯁꯟꯗꯦꯗ ꯍꯥꯎꯕ ꯆꯠꯅꯩꯅ
ꯑꯦ ꯁꯟꯗꯦꯖꯤꯗꯤ ꯍꯞꯇꯥ ꯑꯃꯒꯤ ꯄꯣꯊꯥꯐꯝꯅꯤ ꯍꯥꯏꯅꯩꯗꯨꯗꯤ ꯑꯗꯨꯅ ꯑꯍꯥꯎ ꯑꯍꯥꯎ ꯆꯥꯔꯒ ꯄꯣꯊꯥꯏ ꯍꯥꯏꯅꯩꯗ
ꯆꯥꯗꯦ ꯑꯦꯈꯣꯏ
ꯍꯣꯏꯗ ꯍꯧꯖꯤꯛ ꯆꯥꯗ꯭ꯔꯁꯨ ꯍꯣꯔꯦꯟ ꯅꯨꯡꯗꯥꯡ ꯑꯍꯧꯕ ꯑꯝ ꯆꯥꯊꯣꯛꯑꯣꯍꯦꯛ
ꯑꯗꯨꯗꯤ ꯅꯣꯏꯗꯤ ꯑꯍꯥꯎꯕ ꯆꯥꯗꯣꯔꯦ
ꯑꯈꯣꯏꯗꯤ ꯉꯔꯥꯡꯗ ꯑꯥꯎꯕ ꯆꯥꯒꯤꯗ ꯉꯥꯏꯔꯤ ꯑꯗꯨꯅ ꯉꯁꯤꯗꯤ ꯑꯆꯝꯕ ꯆꯝꯐꯨꯠ ꯑꯣꯏꯟ ꯇꯧꯔꯅꯤꯌꯦ
ꯎꯝ
ꯁꯤꯁꯇꯔꯕꯨ ꯀꯩꯗꯧꯔꯝꯕꯅꯣ ꯍꯧꯖꯤꯛꯄꯨ ꯆꯥꯛꯇꯣꯛꯇ ꯉꯥꯏꯔꯤꯕ ꯑꯣꯏꯗꯨꯏꯔꯣ
ꯎꯝ ꯎꯝ ꯆꯥꯛ ꯇꯣꯛꯄꯁꯦ ꯃꯤꯅꯤꯠ ꯑ ꯀꯨꯟꯒꯨꯝꯕ ꯁꯨꯈ꯭ꯔꯦꯂ ꯆꯥꯛ ꯉꯟꯅ ꯆꯠꯊꯣꯛꯑꯦ
ꯑ
ꯉꯟꯅ ꯍꯧꯒꯠꯂꯤꯌꯦ ꯉꯟꯅ ꯆꯥꯏ ꯉꯟꯅ ꯇꯨꯝꯃꯦ
ꯑꯣ ꯉꯟꯅ ꯆꯥꯏ ꯉꯟꯅ ꯑꯣ ꯁꯟꯗꯦꯒꯤ ꯀꯩꯀꯩ ꯇꯧꯗꯧꯕ ꯂꯩꯒꯦ ꯉꯁꯤꯖꯤꯕꯨ ꯉꯁꯤꯗꯤ
ꯑꯪ ꯉꯁꯤ ꯉꯁꯤꯁꯦ ꯑ ꯀꯩꯅꯣꯗ ꯎꯝ ꯚꯨꯕꯣꯛ ꯈꯣꯏꯗ ꯆꯠꯀꯦ ꯇꯧꯕ
ꯑꯥ
ꯎꯝ ꯍꯣꯔꯦꯟ ꯉꯥꯍꯥꯛ ꯄꯨꯡ ꯕꯥꯔꯣ ꯑꯃ ꯑꯗꯨꯋꯥꯏꯗ ꯆꯠꯀꯦ ꯈꯜꯂꯦ ꯑꯁ ꯅꯣꯡ ꯆꯨꯕꯅꯤꯅ ꯂꯝꯕꯤꯗꯣ ꯐꯠꯇꯦꯕ ꯑꯗꯨꯅ ꯆꯠ ꯑꯃꯨꯛꯁ ꯆꯠꯅꯤꯡꯗꯕ ꯋꯥꯇꯔ ꯕꯨꯠ ꯀꯩꯀꯥ ꯂꯩꯔꯗꯤ ꯐꯗꯣꯏꯕ ꯂꯝꯕꯤꯗꯣ ꯌꯥꯝ ꯐꯠꯇꯦꯕ
ꯑꯥ ꯑꯣ
ꯅꯣꯡ ꯆꯨꯌꯦꯕ ꯅꯨꯡꯁꯥ ꯊꯣꯛꯇ꯭ꯔꯤ ꯅꯨꯡꯁꯥ ꯊꯣꯛꯇꯦ
ꯑꯣ ꯍꯣꯏ ꯅꯣꯡꯁꯥꯗꯨ ꯈꯣꯏꯖꯨ ꯁꯣꯛ ꯊꯣꯛꯇꯦꯗ ꯍꯧꯖꯤꯛꯀꯥꯟ ꯅꯣꯡ ꯃꯪꯉꯒ ꯑꯗꯨꯝꯗꯤ ꯂꯩ ꯅꯣꯡꯕꯨꯗꯤ ꯆꯨꯗꯦ ꯅꯣꯡꯁꯤ ꯁꯣꯔꯅ ꯅꯣꯡ ꯈꯔ ꯆꯨꯕ ꯃꯥꯜꯂꯦ ꯈꯣꯏꯔꯣꯝꯗ ꯈꯔ ꯊꯥꯔꯛꯑꯗꯤ ꯐꯗꯧꯅꯤ
ꯅꯣꯡ ꯆꯨꯌꯦ ꯌꯥꯝ ꯑꯌꯨꯛꯇꯁꯨ ꯑꯌꯨꯛꯇꯁꯨꯅꯦ ꯉꯔꯥꯡꯁꯨ ꯅꯦ ꯅꯨꯡꯁꯥꯅ ꯑꯝꯇ ꯊꯣꯛꯂꯛꯇꯕ ꯅꯣꯡꯁꯨ ꯑꯗꯨꯝ ꯃꯥꯡꯉꯂꯩ
ꯑꯣ ꯈꯣꯏ ꯁꯣꯝꯗꯗꯤ ꯅꯣꯡ ꯆꯨꯗꯦꯅ ꯂꯧ ꯍꯧꯕ ꯌꯥꯗ ꯂꯩꯅ ꯂꯩꯔꯦ ꯑꯗꯨꯅꯁꯨ ꯁꯣꯝꯗ ꯈꯔ ꯆꯛꯈ꯭ꯔꯣꯅ ꯍꯥꯏꯕꯤꯔꯛꯑꯣ
ꯎꯝ ꯍꯥꯏꯕꯤꯒꯦ ꯍꯧꯖꯤꯛ ꯍꯥꯏꯕꯤꯒꯦ
ꯍꯥꯏꯌꯣ ꯍꯥꯏꯌꯣ ꯁꯣꯝꯗ ꯁꯥꯎꯅꯔꯦ ꯐꯥꯝꯃꯔꯒꯩꯖꯦ ꯏꯁꯤꯡ ꯋꯥꯠꯂꯦꯅ ꯀꯣ ꯁꯤꯁꯇꯔ ꯁꯤꯁꯇꯔꯍꯣꯏꯅ ꯂꯣꯏ ꯐꯥꯖꯤꯜꯂꯒ
ꯑꯣ ꯏꯁꯤꯡ ꯏꯁꯤꯡ ꯂꯩꯗꯕꯩ ꯎꯝ ꯂꯧꯗꯣ ꯍꯧꯕ ꯌꯥꯗ꯭ꯔꯦ
ꯑꯥ ꯌꯥꯗ꯭ꯔꯦ ꯑꯗꯨꯒꯤ ꯍꯥꯏꯗꯤ ꯁꯨꯃꯥꯏꯅ ꯐꯥꯔꯃꯔꯒꯩꯁꯦ ꯃꯤ ꯄꯥꯏꯅꯔꯦ ꯍꯥꯏ ꯇꯥꯏꯔꯦꯀꯣ ꯃꯣꯏꯗ ꯂꯧ ꯀꯅꯣ ꯐꯨꯡ ꯀꯥꯡꯒꯗ꯭ꯔꯅ ꯑꯗꯨꯃꯥꯏꯅ ꯈꯟꯅꯕ ꯌꯥꯎꯋꯦ ꯍꯥꯏꯇꯥꯔꯦ ꯑꯗꯨꯅ ꯁꯤꯁꯇꯔ ꯑꯣꯏꯅ ꯈꯔ ꯊꯥꯗꯣꯛꯄꯤꯔꯣ ꯈꯔ ꯆꯦꯛꯁꯟꯕꯗꯨ ꯍꯟꯗꯣꯛꯄꯤꯌꯣꯅ
ꯍꯣꯔꯦꯟ ꯍꯣꯔꯦꯟ ꯅꯨꯡꯗꯥꯡ ꯂꯥꯛꯄ꯭ꯔꯥ ꯌꯦꯡꯉꯣ ꯂꯝꯕꯤꯗ
ꯑꯣ ꯅꯨꯡꯗꯥꯡ ꯅꯠꯇ꯭ꯔꯁꯨ ꯌꯥꯏ ꯀꯩꯅꯣ ꯅꯨꯡꯊꯤꯟꯗ ꯑꯗꯨꯝ ꯊꯥꯔꯛꯄ ꯀꯩꯁꯨ ꯀꯥꯏꯗꯦ
ꯅꯨꯡꯊꯤꯜꯗ ꯊꯕꯛ
ꯏꯁ ꯑꯣ ꯍꯣꯏ ꯉꯁꯤ ꯁꯨꯇꯤ ꯑꯣꯏꯔꯁꯨ ꯍꯌꯦꯡ ꯃꯟꯗꯦꯗꯗꯤ ꯊꯥꯗꯣꯛ ꯌꯧꯍꯟꯕꯤꯔꯛꯑꯣ
ꯑ ꯌꯧꯍꯟꯕꯤꯒꯦ
ꯁꯤꯁꯇꯔꯗꯤ ꯀꯩꯅꯣꯒꯗꯤ ꯌꯦꯡꯗ꯭ꯔꯣ ꯋꯥꯔꯜ ꯀꯞ ꯀꯩ ꯀꯥꯗꯤ ꯌꯦꯡꯗ꯭ꯔꯣ
ꯎꯝ ꯉꯁꯤ ꯉꯁꯤ ꯌꯦꯡꯉꯦ ꯑ ꯔꯣꯅꯦꯜꯗꯣꯒꯤꯗꯣ
ꯑ
ꯄꯦꯟꯗꯦꯗ
ꯎꯝ ꯑꯣ ꯀꯃꯥꯏ ꯀꯃꯥꯏꯅ ꯇꯧꯔꯤ ꯀꯩꯒꯤꯅꯣ ꯄꯦꯟꯗ꯭ꯔꯤꯁꯤꯕꯨ ꯃꯤꯅ ꯅꯩꯁꯜꯂꯝꯃꯤꯔꯣ ꯅꯠꯇ꯭ꯔꯒ
ꯅꯠꯇꯦ ꯑꯅꯤꯃꯛ ꯆꯟꯅꯗ꯭ꯔꯦ ꯒꯣꯜ ꯑꯃ ꯐꯥꯎ
ꯑꯥ
ꯎꯝ ꯑꯃ ꯔꯣꯅꯦꯜꯗꯣꯅ ꯆꯜꯂꯗꯤ ꯐꯗꯣꯏꯕ ꯀꯥꯔꯗꯤ ꯐꯗꯣꯏꯕ ꯑꯝꯐꯥꯎ ꯆꯟꯕ ꯉꯝꯗ꯭ꯔꯦ ꯑꯗꯣ ꯀꯤꯞꯄꯔꯕꯨꯗꯤ ꯌꯦꯡꯕ ꯌꯥꯝ ꯅꯨꯡꯉꯥꯏꯀꯣ ꯃꯣꯏꯒꯤ ꯀꯤꯞꯄꯔꯁꯤꯡꯗꯣ ꯑꯁ
ꯑꯣ ꯃꯊꯪꯒꯤ ꯄ꯭ꯂꯦꯗꯣ ꯐꯖꯅ ꯁꯥꯟꯅꯖꯔꯛꯀꯅꯤꯗ ꯑꯗꯨꯕꯨꯗꯤ ꯍꯥꯏꯗꯤ ꯃꯣꯏ ꯀꯩꯅꯣ ꯇꯧꯗ꯭ꯔꯤꯕꯗꯤ ꯅꯠꯇ꯭ꯔꯣ ꯍꯥꯏꯗꯤ ꯅꯣꯛ ꯑꯥꯎꯠꯇꯤ ꯇꯧꯗ꯭ꯔꯤꯕ ꯅꯠꯇ꯭ꯔꯣ
ꯑ ꯍꯧꯖꯤꯛꯅ ꯑ ꯑꯍꯨꯝ ꯁꯨꯔꯝꯃꯅꯤꯌꯦ ꯁꯥꯟꯅꯕꯗꯣ
ꯑꯥ
ꯑꯦ ꯑ ꯍꯥꯟꯕ ꯁꯥꯟꯅꯕꯗꯨꯅ ꯗ꯭ꯔꯣ ꯇꯥꯈꯤꯕ ꯀꯣ ꯑꯃꯃꯝ ꯀꯣ ꯑꯗꯨꯒ ꯁꯀꯦꯟꯗ ꯃꯣꯏꯅ ꯃꯉꯥ ꯆꯟꯕ
ꯑꯥ
ꯑꯗꯨꯒ ꯍꯧꯖꯤꯛ ꯊꯥꯔꯠꯇ ꯁꯥꯟꯅꯕꯅ ꯑꯃꯨꯛ ꯑꯅꯤꯃꯛ ꯆꯟꯗꯕ
ꯃꯊꯪꯒꯤ ꯄ꯭ꯂꯦꯗ ꯐꯖꯅ ꯁꯥꯟꯅꯖꯔꯛꯀꯅꯤꯗ ꯑꯗꯨꯕꯨꯗꯤ
ꯎꯝ ꯁꯥꯟꯅꯔꯗꯤ ꯐꯔꯦ ꯑꯩꯈꯣꯏ ꯔꯣꯅꯦꯜ ꯗꯣ ꯀꯥꯀꯥ ꯅꯠꯇꯕ ꯄꯨ ꯆꯦꯟꯕꯁꯨ ꯉꯝꯗ꯭ꯔꯦ
ꯑꯣ ꯑꯗꯨꯕꯨꯗꯤ ꯆꯍꯤꯁꯨ ꯌꯥꯝꯃꯦ ꯑꯗꯨꯅꯅꯤ
ꯌꯦꯡꯕꯗ ꯌꯥꯝ ꯅꯨꯡꯉꯥꯏꯇꯦ ꯆꯦꯟꯕꯁꯨ ꯉꯝꯗ꯭ꯔꯦ
ꯃꯊꯪꯒꯤ ꯄ꯭ꯂꯦꯗ ꯐꯖꯅ ꯁꯥꯟꯅ ꯁꯥꯟꯅꯔꯛꯀꯅꯤꯅꯗꯤ ꯊꯥꯖꯩ ꯁꯥꯟꯅꯕꯁꯨ ꯑꯣꯏꯁꯅꯨ
ꯑꯥ
ꯑꯣ ꯁꯤꯁꯇꯔꯗꯤ ꯀꯥ ꯀꯥꯖꯔꯛꯀꯅꯤ ꯀꯥꯖꯔꯛꯀꯅꯤ ꯍꯥꯏꯗꯤ ꯁꯤꯁꯇꯔ ꯍꯣꯏꯗꯤ ꯀꯩꯅꯣ ꯇꯧꯗ꯭ꯔꯣ ꯑ ꯀꯤ ꯁꯦꯔꯤꯌꯦꯜꯒꯨꯝꯕ ꯀꯦ ꯗ꯭ꯔꯃꯥꯒꯨꯝꯕꯒꯗꯤ ꯌꯦꯡꯗ꯭ꯔꯣ
ꯍꯟꯗꯛ ꯌꯦꯡꯗ꯭ꯔꯦꯗ ꯌꯨꯝꯗ ꯂꯥꯛꯄꯗꯒꯤ ꯌꯦꯡꯕ ꯁꯪꯗ꯭ꯔꯦ ꯌꯦꯡꯁꯨ ꯌꯦꯡꯅꯤꯡꯗ꯭ꯔꯦ ꯉꯟꯅ ꯇꯨꯝ ꯊꯣꯛꯄꯅꯤꯅ ꯅꯪ ꯌꯦꯡꯕ꯭ꯔꯣ
ꯑꯩꯗꯤ ꯌꯦꯡꯗꯦꯗꯥ ꯁꯨꯝ ꯍꯥꯏꯗꯤ ꯌꯦꯡꯅꯩꯗꯅ ꯍꯧꯖꯤꯛꯀꯥꯟꯗꯤ ꯌꯥꯝꯅ ꯉꯥꯎꯕꯁꯨ ꯃꯌꯥꯝ ꯂꯩꯗꯅ
ꯌꯦꯡꯑꯦ ꯍꯣꯏ
ꯑꯗꯨꯅ ꯁꯨꯝ ꯍꯪꯉꯤꯖꯥꯠꯅꯤꯗ ꯍꯥꯏꯗꯤ
ꯁꯤꯁꯇꯔꯗꯤ ꯑ ꯈꯨꯟꯗ ꯂꯥꯛꯄ ꯍꯥꯏꯖꯦ ꯅꯍꯥꯟ ꯅꯍꯥꯟꯒꯩꯗꯤ ꯍꯣꯁꯇꯦꯜꯒꯨꯝꯕ ꯂꯩꯔꯣ ꯅꯠꯇ꯭ꯔꯒ ꯏꯝꯐꯥꯜꯗ ꯂꯩꯔꯝꯕ ꯑꯣꯏꯗꯣꯏꯔꯥ
ꯑꯥ ꯏꯝꯐꯥꯜ ꯗ ꯂꯩꯕ ꯍꯣꯁꯇꯦꯜ ꯅꯠꯇꯦ
ꯑꯣ ꯏ꯭ꯁꯇꯗꯤ ꯑꯣꯏꯗꯣꯏꯔꯥ ꯅꯠꯇ꯭ꯔꯒ ꯑꯇꯣꯞꯄ ꯊꯣꯏꯗꯣꯛ
ꯏ꯭ꯁꯇꯗꯤꯗꯤ ꯑꯩ ꯅꯠꯇꯦ ꯑꯗꯨꯒꯤ ꯅꯠꯇꯦ ꯊꯕꯛꯀꯤꯅꯤ
ꯑꯣ ꯑꯣ ꯀꯩ ꯊꯕꯛ ꯇꯩꯅꯣ ꯈꯪꯖꯕ ꯌꯥꯕ꯭ꯔꯣ
ꯍꯥꯏꯗꯣꯛꯄ ꯌꯥꯗꯦ ꯑꯧ ꯃꯥꯟꯅꯤ
ꯐꯔꯦ ꯐꯔꯦ ꯁꯤꯁꯇꯔꯅ ꯍꯥꯏꯕ ꯌꯥꯗ꯭ꯔꯗꯤ ꯑꯩ ꯑ ꯍꯪꯉꯔꯣꯏ
ꯑꯩ ꯍꯪꯉꯔꯣꯏ ꯌꯥꯝ ꯒꯌ꯭ꯥꯟ ꯇꯥꯏꯌꯦ
ꯑꯦ ꯒ꯭ꯌꯥꯟ ꯇꯥꯒꯗꯧꯕꯅꯦ ꯃꯤꯒꯤ ꯄꯥꯔꯁ꯭ꯅꯦꯜ ꯃꯦꯇꯔ ꯍꯥꯏꯖꯤꯗꯤ ꯑꯗꯨꯝ ꯀꯩꯅꯣ ꯂꯩꯗꯅꯀꯣ
ꯀꯥꯀꯥ ꯀꯧꯕ ꯌꯥꯒꯗꯕ ꯃꯜ ꯂꯦ
ꯀꯧꯕꯥꯕꯨꯗꯤ ꯌꯥꯏꯌꯦ ꯑꯗꯣ ꯑꯩ ꯀꯥꯀꯥꯒꯤ ꯀꯩꯅꯣꯗꯤ ꯅꯠꯇꯦꯍꯦ ꯑꯦꯁ ꯀꯩꯅꯣꯗꯤ ꯂꯩꯆꯠ ꯅꯠꯆꯗꯦ ꯑꯩꯁ ꯁ꯭ꯇꯤꯜ ꯌꯪꯅꯦ ꯍꯥꯏꯇꯥꯔꯦ
ꯏꯁ ꯌꯪꯅꯦ ꯀꯌꯥꯅꯣ ꯑꯩ ꯑꯗꯨꯗꯤ ꯍꯥꯏꯕ ꯌꯥꯏꯌꯦꯅ
ꯑꯦꯁꯇꯤ ꯍꯥꯏꯕ ꯌꯥꯔꯝꯃꯣꯏꯌꯦ ꯁꯤꯗꯗꯤ
ꯌꯥꯏꯅ
ꯅꯠꯇꯦ ꯅꯠꯇꯦ ꯁꯤ ꯑꯩꯈꯣꯏꯒꯤ ꯇꯥꯛꯁꯀꯤ ꯋꯥꯔꯤ ꯃꯇꯥꯡꯗ ꯀꯣ ꯀꯩꯝꯇ ꯔꯤꯂꯦꯇꯦꯠ ꯑꯣꯏꯕ ꯋꯥ ꯑꯝꯇ ꯍꯥꯏꯕ ꯌꯥꯗꯦꯕꯀꯣ
ꯐꯥꯔꯦ ꯑꯗꯨꯗꯤ ꯎꯝ ꯅꯣꯏ ꯃꯤ ꯑꯥ ꯅꯆꯤꯟ ꯅꯅꯥꯎ ꯀꯌꯥ ꯁꯨꯒꯦ
ꯎꯝ ꯌꯥꯝꯗꯦꯗ ꯑꯍꯨꯝ ꯈꯛꯇꯅꯤ ꯑꯩꯅ ꯂꯥꯁ ꯑꯣꯏꯗꯣꯏꯕ
ꯑꯣ
ꯁꯤꯁꯇꯔ ꯍꯣꯏꯒꯤꯗꯤ ꯌꯥꯝꯕ꯭ꯔꯣ
ꯑꯈꯣꯏꯗꯤ ꯌꯥꯝꯗ ꯑꯈꯣꯏꯁꯨ ꯃꯤ ꯑꯍꯨꯝꯇꯪꯅꯦ ꯄꯨꯂꯞ ꯃꯤ ꯑꯍꯨꯝꯇꯪꯅꯦ
ꯑꯣ ꯁꯤꯁꯇꯔꯅ ꯁꯦꯀꯦꯟ ꯂꯣ ꯐꯥ꯭ꯔꯁ ꯂꯣ ꯂꯥꯁ ꯂꯣ
ꯑꯃꯇꯪꯅꯦ
ꯑꯃ ꯑꯃꯇꯪꯅꯦ ꯑꯩ ꯕꯗꯤ ꯑꯩꯅ ꯍꯥꯏꯕꯗꯤ ꯀꯩꯅꯣꯗꯣ ꯑꯦꯜꯗꯔ ꯑꯣꯏꯕꯒꯤ ꯆꯥꯡꯗꯣ
ꯑꯗꯨꯅꯦ ꯑꯃꯇꯪꯅꯦ ꯍꯥꯏꯕ ꯑꯩ ꯈꯛꯇꯅꯦ ꯍꯥꯏꯕ ꯏꯗꯣꯝꯇꯅꯤ ꯍꯥꯏꯕ
ꯑ ꯑꯍꯟꯅꯤ ꯍꯥꯏꯔꯣꯕ ꯁꯤꯁꯇꯔꯅ ꯍꯥꯏꯁꯦ
ꯒ꯭ꯌꯥꯟ ꯇꯥꯗ꯭ꯔ ꯃꯥꯜꯂꯦ ꯑꯩꯅ ꯉꯥꯡꯕ ꯑꯩꯅ ꯍꯥꯏꯕꯗꯤ ꯑꯈꯣꯏ ꯏꯃꯨꯡꯗꯅꯦ ꯑꯩꯅ ꯍꯥꯏꯕꯗꯤ ꯑꯈꯣꯏ ꯏꯃꯨꯡꯗ ꯑꯩꯒꯤ ꯏꯆꯤꯟ ꯏꯅꯥꯎ ꯅꯩ ꯂꯩꯇꯦ ꯑꯩꯈꯣꯏ ꯕꯥꯅꯦ ꯑꯩꯈꯣꯏ ꯃꯥꯅꯦ ꯑꯩꯅꯦ ꯑꯩꯈꯣꯏ ꯑꯨꯝ ꯈꯛꯇꯅꯦ ꯍꯥꯏꯕ
ꯑꯣ ꯑꯩꯅ ꯍꯥꯏꯁꯤꯅꯅꯦ ꯁꯤꯁꯇꯔꯒꯤ ꯁꯤꯞ ꯁꯤꯕ꯭ꯂꯤꯡ ꯑꯣꯏꯅ ꯍꯪꯖꯕꯅꯦꯕꯀꯣ ꯁꯤꯁꯇꯔꯅ ꯍꯥꯏꯖꯤꯅ ꯐꯦꯃꯤꯂꯤ ꯃꯦꯝꯕꯔ‌ ꯑꯣꯏꯟ ꯆꯠꯈ꯭ꯔꯦꯕꯀꯣ
ꯑꯩꯅ ꯂꯩꯇꯕꯩ ꯑꯍꯨꯝ ꯈꯛꯇꯅꯦ ꯈꯨꯝꯕ ꯂꯩꯇꯦ ꯍꯥꯏꯕ
ꯑꯣ ꯑꯗꯨ ꯑꯩꯅ ꯀꯥꯏꯅ ꯈꯜꯂꯨꯏꯖꯤꯅ ꯑꯍꯨꯝꯗꯤ ꯍꯥꯏꯕꯗꯨꯗ ꯏꯆꯤꯟꯅꯥꯎ ꯑꯍꯨꯝ ꯁꯨꯕ꯭ꯔꯥꯅ ꯈꯜꯂꯨꯕ ꯑꯩꯅ ꯁꯤ
ꯑꯨꯡ ꯍꯥꯏꯕꯗꯣ ꯂꯩꯇꯕꯩ ꯑꯩꯅ ꯎ ꯁꯨꯝ ꯂꯣꯏꯅꯃꯛ ꯄꯥꯔꯒ ꯑꯍꯨꯝ ꯍꯥꯏꯕ ꯑꯗꯨꯏꯅꯤ
ꯑꯩꯅ ꯍꯪꯕ ꯁꯦꯟꯁꯇꯨꯗꯅ ꯍꯥꯏꯗꯤ ꯁꯦꯕ꯭ꯂꯤꯡ ꯍꯪꯉꯛꯄꯅꯤꯅ ꯁꯤꯁꯇꯔꯅ ꯑꯍꯨꯝꯅꯤ ꯍꯥꯏꯕꯗꯨꯗ ꯑꯍꯨꯝ ꯑꯣꯏꯕ꯭ꯔꯥꯅ ꯁꯨꯃꯥꯏꯟ ꯈꯜꯂꯨꯕ
ꯑꯣ ꯑꯣ ꯅꯠꯇꯦ ꯅꯠꯇꯦ
ꯑꯣ ꯑꯗꯨꯗ ꯁꯣꯏꯅꯒꯤꯕꯅꯤ ꯀꯩꯁꯨ ꯀꯥꯏꯗꯦ ꯁꯤꯁꯇꯔꯅ ꯁꯤꯁꯇꯔ ꯈꯛꯇꯅꯦꯕ ꯑꯗꯨꯗꯤ ꯁꯤꯡꯒꯜ ꯆꯥꯏꯜ ꯑꯣꯏꯗꯣꯏꯅꯤꯀꯣ ꯁꯤꯁ
ꯑꯥ ꯎꯝ
ꯑꯗꯨꯗꯤ ꯁꯤꯁꯇꯔꯅ ꯐꯨꯜ ꯑꯣꯇꯣꯅꯣꯃꯤ ꯑꯣꯏꯔꯦ ꯐꯦꯃꯤꯂꯤꯗ ꯅꯨꯡꯉꯥꯏꯅ ꯑꯦꯟꯖꯣꯏ ꯇꯧꯔꯦ ꯐꯖꯅ
ꯃꯤꯅꯥꯥꯏ ꯑꯣꯏꯔꯤ
ꯑꯣ ꯑꯗꯨꯕꯨꯗꯤ ꯌꯨꯝꯒꯤ ꯊꯕꯛꯅꯤꯗꯅ ꯑꯗꯨꯗꯤ ꯑꯗꯨꯃꯥꯏꯅ ꯍꯥꯏꯕꯗꯤ ꯐꯠꯇꯦ
ꯁꯤꯁꯇꯔꯗꯤ ꯀꯩꯅꯣꯒꯨꯝꯕ ꯇꯧꯗ꯭ꯔꯣ ꯑꯥ ꯑꯦꯛꯖꯥꯝꯒꯨꯝꯕꯒꯗꯤ ꯊꯥꯕ꯭ꯔꯣ ꯅꯠꯇ꯭ꯔꯒ ꯑꯇꯣꯞꯄ ꯑꯗꯨꯝ ꯍꯧꯖꯤꯛ ꯉꯁꯥꯏ ꯊꯕꯛꯇꯣ ꯑꯗꯨꯝ ꯇꯧꯕ꯭ꯔꯣ
ꯑꯩ ꯎꯝ ꯀꯩꯅꯣꯗꯤ ꯂꯣꯏꯔꯦ ꯍꯟꯗꯛ ꯂꯣꯏꯗ ꯉꯥꯏꯔꯤ
ꯎꯝ
ꯑꯥ ꯀ꯭ꯂꯥꯁ ꯆꯠꯇꯕꯀꯣ ꯑꯗꯨꯒꯤ ꯀ꯭ꯂꯥꯁ ꯆꯠꯇꯕꯤꯗ ꯑꯦꯛꯖꯥꯝ ꯈꯛꯇ ꯊꯥꯕꯗꯣ
ꯑ ꯀꯩꯅꯣꯔꯣ ꯏꯪꯅꯧ ꯑꯣꯏꯗꯣꯏꯔꯥ ꯅꯠꯇ꯭ꯔꯒ ꯑꯇꯣꯞꯄ ꯀꯣꯔꯁꯀꯤ ꯑꯣꯏꯗꯣꯏꯔꯥ
ꯑꯇꯣꯞꯄꯒꯤꯅꯤ
ꯑꯣ ꯑꯗꯨꯁꯨ ꯌꯥꯗꯕ꯭ꯔꯣ
ꯌꯥꯗꯤꯌꯦ
ꯌꯥꯗꯦ
ꯊꯕꯛ ꯆꯤꯟꯕ ꯃꯥꯜꯂꯦ ꯊꯕꯛ ꯊꯕꯛ ꯇꯧꯕ ꯃꯥꯜꯂꯦ ꯍꯣꯏ
ꯕ꯭ꯔꯣ ꯇꯧꯗꯦꯗ ꯀꯩꯝ ꯇꯧꯕ ꯅꯠꯇꯦ ꯁꯤꯁꯇꯔꯗꯤ ꯃꯤ ꯀꯌꯥꯝ ꯈꯪꯅꯔꯒꯦ ꯑꯅꯧ ꯑꯅꯧꯕ ꯑꯩꯈꯣꯏꯒꯨꯝꯕ ꯍꯥꯏꯔꯁꯨ ꯌꯥꯔꯦ
ꯎꯝ ꯌꯥꯝ ꯌꯥꯝ ꯈꯪꯅꯔꯦꯗ ꯃꯉꯥ ꯃꯉꯥꯐꯧ ꯁꯨꯗ꯭ꯔꯤ
ꯑꯣ ꯑꯩꯈꯣꯏꯗꯤ ꯃꯌꯥꯝ ꯁꯥꯃꯟꯗꯅ ꯁꯥꯅꯤꯡꯉꯥꯏ ꯂꯩꯁꯟꯂꯛꯇ꯭ꯔꯦ
ꯅꯪꯗꯤ ꯕꯣꯜ ꯌꯦꯡꯗ꯭ꯔꯣ
ꯕꯣꯜꯁꯦ ꯌꯦꯡꯗ꯭ꯔꯦꯗ ꯁꯤꯗ ꯇꯟꯗꯅ ꯍꯥꯏꯗꯤ ꯁꯨꯝ ꯌꯦꯡ ꯂꯥꯛꯑꯕꯅꯤꯅꯀꯣ ꯌꯦꯡꯗ꯭ꯔꯦ ꯑꯗꯩ ꯇꯨꯝꯕ ꯈꯣꯠꯄꯁꯨ ꯍꯛꯆꯥꯡꯖꯨ ꯁꯣꯛ ꯀꯩꯅꯣ ꯇꯧ ꯅꯨꯡꯉꯥꯏꯇꯦꯕ ꯕꯣꯟ ꯌꯦꯡꯕꯖꯦ ꯍꯥꯏꯗꯤ ꯊꯦꯡꯅ ꯑꯃꯨꯛ ꯍꯧꯒꯠꯅꯤ ꯊꯦꯡꯅ ꯉꯥꯛꯇꯁꯨ ꯂꯩ ꯑꯗꯨꯅ ꯇꯨꯝꯁꯤꯠ ꯇꯨꯝꯕ ꯌꯥꯝꯅ ꯀꯥꯏꯌꯦꯅ ꯌꯦꯡꯗ꯭ꯔꯦ ꯍꯧꯖꯤꯛꯀꯥꯟꯗꯤ
ꯎꯝ ꯌꯥꯝ ꯒ꯭ꯌꯥꯟ ꯇꯥꯏꯀꯣ ꯑꯗꯨꯗꯤ
ꯒ꯭ꯌꯥꯟ ꯇꯥꯕꯅ ꯐ ꯂꯩꯔꯝꯃꯦ ꯑꯥꯔꯂꯤ ꯇꯨ ꯕꯦꯠ ꯑꯥꯔꯂꯤ ꯇꯨ ꯔꯥꯏꯁ ꯇꯧꯁꯜꯂꯦ ꯑꯩ ꯍꯧꯖꯤꯛꯀꯥꯟꯗꯤ
ꯑꯗꯨꯗꯤ ꯂꯧ ꯃꯇꯝꯗ ꯅꯨꯡꯉꯥꯏꯗꯣꯔꯦ ꯂꯧ ꯆꯠꯂꯣ
ꯑꯥ ꯂꯧ ꯂꯩ ꯂꯧ ꯑꯗꯨꯅꯤ ꯁꯤꯁꯇꯔ ꯉꯁꯥꯏꯗꯩ ꯍꯥꯏꯔꯝꯃꯤꯖꯦ ꯂꯧ
ꯑꯣ ꯆꯥꯎ ꯆꯥꯎꯕ꯭ꯔꯣ ꯄꯤꯛꯄ꯭ꯔꯣ
ꯑ ꯑꯗꯨꯝ ꯆꯥꯎꯋꯤ ꯍꯥꯏꯗꯣꯏꯅꯤ ꯑꯗꯩ ꯀꯩꯅꯣꯒꯨꯝꯕꯗꯤ ꯈꯪꯉꯤꯀꯣ ꯂꯧꯒꯤ ꯇꯥꯝ ꯅꯨꯡ ꯄꯔꯤ ꯅꯨꯡꯂꯤꯗꯣ ꯈꯪꯕ ꯅꯠꯇ꯭ꯔꯣ
ꯑꯥ
ꯑꯣ ꯑꯗꯨꯃꯨꯛ ꯑꯗꯨꯒꯤ ꯃꯌꯥ ꯑꯣꯏꯗꯣꯏꯅꯦ ꯁꯤꯁꯇꯔꯗꯤ ꯌꯦꯟꯖꯥꯡ ꯌꯥꯝꯅ ꯊꯣꯡ ꯆꯥꯛ ꯌꯥꯝꯅ ꯊꯣꯡꯉꯦꯅ ꯄꯥꯎ ꯇꯥꯏ ꯑꯗꯨꯗꯤ ꯁꯥ ꯊꯣꯡꯕꯗꯤ ꯌꯥꯝ ꯍꯩꯔꯝꯗꯧ ꯃꯥꯂꯦ
ꯑ ꯊꯣꯡꯕꯥ ꯍꯩꯗꯤꯌꯦ ꯑꯩꯅ ꯂꯥꯏ꯭ꯐꯇ ꯎꯝ ꯌꯦꯟ ꯊꯣꯡꯕꯁꯦ ꯃꯉꯥ ꯐꯥꯎ ꯁꯨꯗ꯭ꯔꯦ
ꯑꯣ ꯑꯗꯨꯗꯤ
ꯑꯥꯗ ꯏꯇꯣꯝꯗ ꯂꯩꯕ ꯃꯇꯝꯗ ꯂꯩꯕ ꯃꯇꯝꯗ ꯑꯍꯨꯝꯃꯨꯛ ꯁꯨꯑꯦꯕ ꯌꯨꯝꯗ ꯌꯨꯝꯗꯗꯤ ꯊꯣꯡꯗꯦꯕ
ꯑꯣ ꯌꯨꯝꯗ ꯌꯨꯝꯗꯅ ꯄ꯭ꯔꯤꯟꯁꯦꯁ ꯑꯣꯏꯅ ꯂꯩꯔꯦ
ꯅꯠꯇꯦ ꯃꯔꯛ ꯃꯔꯛ ꯊꯣꯡꯉꯦ ꯑꯗꯨꯕꯨ ꯌꯦꯟ ꯀꯩꯀꯥ ꯁꯥ ꯀꯩꯀꯥꯗꯤ ꯊꯣꯡꯕ ꯍꯩꯇꯦ ꯑꯂꯨ ꯆꯝꯐꯨꯠꯇꯧꯕ ꯌꯥꯏ
ꯎ
ꯑꯥꯂꯨ ꯐꯨꯠꯄ ꯌꯥꯅꯤ
ꯑꯗꯨꯗꯤ ꯌꯥꯝ ꯂꯥꯏꯕ ꯊꯕꯛ ꯑꯣꯏꯔꯦ ꯑꯗꯨꯕꯨ
ꯂꯥꯏ ꯂꯥꯏꯕ ꯊꯕꯛ ꯊꯤꯒꯗꯕꯅꯦ
ꯃꯥꯅꯦ ꯃꯥꯅꯦ ꯑꯗꯨꯁꯨ ꯑꯔꯥꯏꯕꯗꯨ ꯁꯨꯝ ꯇꯧ ꯑꯔꯨꯕꯁꯨ ꯇꯧꯅꯤꯡꯉꯕ ꯃꯇꯥꯡ ꯑꯃꯗꯤ ꯂꯥꯛꯀꯅꯤꯗ
ꯂꯥꯛꯀꯅꯤ ꯍꫭꯏ ꯇꯜꯂꯦ ꯌꯥꯝ ꯂꯥ
ꯀꯩꯅꯒꯗꯤ ꯀꯩꯅꯣꯒꯗꯤ ꯊꯣꯡꯗ꯭ꯔꯤꯕꯣ ꯑꯣꯛꯁꯥꯒꯗꯤ ꯑꯃꯨꯐꯥꯎ ꯊꯣꯡꯗ꯭ꯔꯤꯕꯣ ꯁꯤ
ꯊꯣꯡ ꯊꯣꯡꯗꯦ ꯊꯣꯡꯗ꯭ꯔꯤ
ꯊꯣꯡꯗ꯭ꯔꯤ ꯊꯣꯡꯒꯦꯒꯗꯤ ꯈꯟꯠꯇꯕ꯭ꯔꯣ
ꯈꯟꯗꯦ ꯊꯣꯡꯅꯤꯡꯗꯦ ꯑꯩꯁꯨ ꯑꯩꯅ ꯑꯩꯅ ꯊꯣꯡꯕꯁꯦ ꯍꯥꯎꯗꯦꯕ ꯃꯍꯥꯎꯗꯨ ꯋꯥꯠ ꯋꯥꯠꯄ ꯇꯥꯏꯕ ꯇꯧꯋꯦꯕ ꯑꯩꯅ ꯊꯣꯡꯕꯁꯦ ꯑꯗꯨꯅ ꯊꯣꯡꯅꯤꯡꯉꯗꯦ
ꯑꯗꯨꯗꯤ ꯁꯨꯝ ꯊꯣꯡꯉꯒ ꯀꯩꯅꯣ ꯇꯧꯔꯛꯀꯗꯧꯕꯅꯤ ꯀꯩꯅꯣ ꯍꯥꯎꯔꯛꯀꯗꯧꯕꯅꯤ ꯀꯩꯅꯣ ꯀꯅꯥꯁꯨ ꯍꯥꯎꯔꯒꯗꯤ ꯍꯦꯛ ꯆꯥꯔꯝꯕꯣꯏꯗ ꯍꯦꯛ ꯍꯧꯕꯒꯗꯤ
ꯑꯗꯨꯗ ꯊꯣꯡꯅꯤꯡꯗꯦ ꯑꯩꯅ ꯊꯣꯡꯒ ꯀꯅꯥ ꯆꯥꯗꯣꯔꯤꯒꯦ
ꯌꯦꯟꯕꯨꯗꯤ ꯐꯖꯅꯗꯤ ꯍꯩꯔꯦꯗ
ꯑꯣ ꯌꯦꯟꯗꯧꯅ ꯑꯗꯨꯃꯥꯏꯅ ꯁꯨꯝ ꯍꯩꯖꯔꯛꯀꯅꯤꯗ ꯁꯨꯝ ꯊꯣꯡꯑꯒꯗꯤ
ꯎꯝ ꯑꯗꯨꯒ ꯑꯣꯛꯁꯥ ꯊꯣꯡꯕ ꯃꯇꯝꯗ ꯁꯣꯏꯕꯨꯝ ꯍꯥꯞꯄꯗꯨꯁꯨ ꯌꯥꯝ ꯍꯥꯎꯋꯦꯀꯣ
ꯎꯝ ꯑꯗꯨꯁꯨ ꯑꯍꯥꯎꯕ ꯃꯌꯥꯝꯅ ꯍꯥꯎꯋꯦꯅ ꯍꯥꯏꯅꯔꯤꯕ ꯑꯃꯅꯤ ꯀꯩꯅꯣ ꯑꯗꯨꯅ ꯁꯤꯁꯇꯔ ꯍꯣꯏ ꯊꯣꯡꯕꯗꯤ ꯈꯔ ꯍꯥꯎꯒꯟꯕ꯭ꯔꯥ ꯍꯥꯏꯅ
ꯃꯤꯅ ꯊꯣꯡꯕ ꯎꯇꯤꯁꯨ ꯆꯥꯗꯕꯅꯦꯕ ꯆꯥꯕ ꯍꯧꯔꯛꯑꯦ ꯎꯇꯤꯁꯨ ꯍꯥꯎꯋꯦ ꯊꯔꯣꯏꯁꯨ
ꯑꯥ
ꯊꯔꯣꯏ ꯏꯔꯣꯟꯕꯁꯨ ꯍꯥꯎꯕꯅꯤ ꯑꯗꯨꯒ ꯈꯔ ꯊꯥꯎꯅ ꯉꯧꯕꯗꯨ ꯁꯨ ꯍꯥꯎꯕꯅꯤ
ꯊꯔꯣꯏ ꯏꯔꯣꯝꯕꯗꯤ ꯆꯥꯗ꯭ꯔꯤꯍꯦ ꯑꯃꯨꯛꯐꯥꯎ ꯑꯍꯥꯟꯕꯅꯤ
ꯊꯔꯣꯏ ꯏꯔꯣꯟꯕ